ꯇꯥꯏꯌꯦ
ꯀꯩꯗꯧꯔꯤꯅꯣ
ꯑꯩꯔꯣ ꯆꯥꯛꯆꯥ ꯇꯣꯛꯄꯒꯤ ꯐꯝꯃꯝꯃꯤꯅꯦ
ꯀꯩ ꯌꯦꯟꯖꯥꯡ ꯆꯥꯔꯒꯦ
ꯑꯈꯣꯏꯗꯨꯕꯨ ꯎꯝ ꯏꯔꯣꯟꯕꯑꯃꯅꯦ ꯑꯗꯨꯒ ꯆꯥꯛꯆꯥ ꯂꯣꯏꯔꯛꯄꯗ ꯌꯦꯟ ꯊꯣꯡꯕ ꯑꯃꯨꯛ ꯄꯨꯁꯜꯂꯛꯑꯦ ꯌꯦꯟꯊꯣꯡꯕꯒ ꯆꯥꯏ
ꯑꯁ ꯀꯌꯥꯝ ꯌꯥꯝ ꯆꯥꯔꯦ ꯑꯗꯨꯗꯤ
ꯈꯔ ꯑꯗꯨꯝ ꯆꯥꯔꯦ ꯍꯥꯏꯇꯥꯔꯦ
ꯑꯈꯣꯏꯗꯤ ꯌꯦꯟꯒ ꯆꯥꯒꯦꯗꯕ ꯀꯨꯏꯔꯦꯗ
ꯀꯩꯅꯣ ꯍꯥꯏꯁꯤꯕꯨ ꯌꯦꯟꯒ ꯑꯝꯇ ꯄꯤꯖꯗ꯭ꯔꯕꯣ
ꯄꯤꯖꯗ꯭ꯔꯦ ꯌꯥꯝ ꯂꯥꯏꯔꯔꯦ
ꯍꯥꯏꯕ ꯅꯨꯡꯉꯥꯏꯇꯦ ꯌꯥꯝꯅ
ꯑꯍ ꯍ ꯍ ꯍꯍ ꯍꯥꯥ ꯑꯈꯪꯗ꯭ꯔꯦꯗ
ꯀꯩꯗꯧꯔꯝꯃꯤꯅꯣ ꯍꯧꯖꯤꯛꯄꯣ
ꯐꯝꯃꯝꯃꯤꯅꯤ
ꯀꯩ ꯋꯥꯈꯜ ꯈꯜꯂꯒ ꯐꯝꯃꯝꯃꯤꯕ
ꯈꯪꯗꯦ ꯑꯩ ꯑꯃ ꯖꯤꯔꯣ ꯆꯠꯈ꯭ꯔꯦ
ꯍꯏ
ꯈꯪꯗꯦ ꯆꯦꯡꯅꯥꯎꯗ ꯇꯧꯕꯅꯦ ꯖꯤꯔꯣ ꯆꯠꯈꯤꯕ
ꯎꯝ ꯍꯩꯇ ꯇꯧꯔꯤꯅꯦ
ꯑꯣꯟ ꯁꯣꯏꯔꯤꯔꯥ ꯈꯪꯗꯦꯕ ꯃꯤ ꯃꯤꯅ ꯇꯧꯕꯁꯨ ꯑꯩꯉꯣꯟꯗ ꯂꯥꯛꯇꯦ ꯍꯥꯏꯕ ꯅꯍ ꯉꯁꯥꯏ
ꯎꯝ ꯑꯆꯥ
ꯑꯗꯣ ꯀꯩꯗꯧꯔꯤꯅꯣ ꯈꯪꯗꯦ ꯑꯩꯁꯦ
ꯈꯥꯡꯗꯦ ꯑꯩꯁꯨ ꯑꯗꯨꯗꯤ ꯌꯥꯝ ꯅꯨꯡꯁꯤꯕ ꯋꯥꯔꯤꯅꯤꯗ ꯑꯗꯨꯗ ꯅꯪꯗꯤ ꯆꯥꯛꯀ ꯆꯥꯔꯕꯣ
ꯇꯔꯦ
ꯀ ꯌꯦ ꯏꯟꯖꯥꯡ ꯆꯥꯔꯒꯦ
ꯑꯥ ꯏꯔꯣꯝꯕ
ꯌꯣꯟꯕ ꯃꯍꯥꯛꯈ ꯌꯥꯝ ꯃꯥꯟꯅꯩꯌꯦ ꯑꯗꯨꯗꯤ
ꯎꯝ ꯊ ꯏꯪꯅ ꯐꯣꯟ ꯇꯧꯔꯛꯇꯣꯏꯒꯤ ꯃꯥꯅ ꯍꯜꯂꯝꯃꯤ ꯑꯣꯏꯔꯝꯅꯤ
ꯎꯝ ꯃꯥꯜꯂꯤꯀꯣ
ꯎꯝ
ꯍꯧꯖꯤꯛꯀꯥꯟꯁꯤꯕꯨ ꯀꯩꯀꯩ ꯍꯣꯠꯅꯕꯤꯔꯤꯒꯦ
ꯍꯧꯖꯤꯛꯀꯥꯟꯁꯦ ꯑꯁꯨꯃꯥꯏꯅ ꯃꯤ ꯈꯨꯗꯤꯡꯒꯤ ꯐꯣꯟ ꯋꯥꯔꯤ ꯁꯥꯟꯅꯕ ꯌꯥꯕ ꯊꯤꯔꯤ
ꯑꯣ ꯐꯩꯅꯦ ꯁꯥꯁꯥꯏꯀꯣ ꯍꯧꯖꯤꯛꯁꯦ
ꯁꯥꯏꯌꯦ ꯅꯨꯡꯊꯤꯟꯒꯗꯣ ꯈꯨꯖꯥ ꯑꯃ ꯌꯨꯝ ꯂꯩ ꯉꯝꯕ꯭ꯔꯥ
ꯉꯅꯗꯅꯅꯦ ꯑꯩꯈꯣꯏ ꯆꯠ ꯆꯠꯂ ꯈꯥꯒꯦ
ꯂꯥꯏꯔꯕꯅꯤꯅꯦ ꯑꯩ ꯁꯤꯁꯨ ꯄꯥꯟꯖꯗꯦ ꯑꯩꯈꯣꯏꯗꯤ
ꯄꯁꯇ
ꯃꯤꯒꯤꯗꯧꯅ ꯏꯪꯅ ꯂꯩꯖꯗꯦ ꯐꯦꯟꯁꯨ ꯑꯃꯗꯧꯨꯛ ꯊꯥꯡ ꯑꯃꯗꯧꯛ ꯊꯥꯡ
ꯑꯗꯨꯅꯤ
ꯄꯨꯋꯥꯔꯦꯗ
ꯑ ꯍꯟꯗꯛꯃꯨꯛꯀꯤ ꯕꯖꯦꯠꯇꯗꯤ ꯑꯩꯁꯨ ꯐꯦꯟ ꯑꯃ ꯂꯩꯕꯒꯤ ꯕꯖꯦꯠ ꯑꯃꯗꯤ ꯌꯧꯅꯕꯗꯤ ꯍꯣꯠꯅꯔꯤꯌꯦ
ꯎ ꯌꯥꯏ ꯅꯍꯥꯟ ꯀꯩꯅꯣꯗ ꯆꯠꯂꯨꯕ꯭ꯔꯣ ꯍꯣꯁꯄꯤꯇꯥꯜꯗ ꯀꯅꯥ ꯀꯩ ꯅꯥꯔꯒꯦ
ꯆꯠꯂꯨꯌꯦ ꯑꯩꯈꯣꯏꯒꯤꯅꯦ ꯃꯥ ꯑꯃ ꯑꯃ ꯂꯩꯌꯦ ꯄꯣꯔꯣꯝꯄꯥꯠꯇ ꯑꯗ ꯃꯥꯒꯤ ꯅꯨꯄꯤꯗꯣ ꯅꯦꯅꯦꯗꯣ
ꯎꯝ
ꯃꯆꯥ ꯄꯣꯛꯄ ꯑꯗꯣ ꯃꯆꯥꯗꯣ ꯄꯣꯛꯄꯗ ꯑꯩꯈꯣꯏ ꯏꯃꯥ ꯏꯕꯥꯅꯤꯗꯣ ꯑꯃꯨꯛꯇꯪ ꯑꯍꯤꯡ ꯂꯦꯛꯄꯤꯌꯨ ꯂꯥꯛꯑꯣ ꯍꯥꯏꯕ ꯑꯗꯨꯒꯤ ꯁꯣ ꯑꯍꯤꯡ ꯅꯛꯄ ꯆꯠꯄꯤꯔꯨꯕꯅꯤꯗ
ꯎꯝ
ꯍꯜꯂꯣ ꯍꯜꯂꯣ
ꯍꯜꯂꯣ
ꯇꯥꯗ꯭ꯔꯕꯣꯏꯅꯤ ꯇꯥꯏꯌꯦ ꯅꯪ ꯇꯨꯃꯤꯠ ꯂꯩꯈꯤꯕꯗ ꯇꯥꯗ꯭ꯔꯕꯣꯏ ꯅꯤꯡꯉꯨꯔꯦ ꯑꯩꯗꯤ
ꯇꯥꯏ ꯇꯥꯏ ꯍꯧꯖꯤꯛꯀꯥꯟꯁꯤꯕꯨ ꯀꯣꯏꯕꯒ ꯆꯠꯅꯤꯡꯗ꯭ꯔꯣ ꯑꯩꯗꯤ ꯀꯣꯏꯕ ꯌꯥꯝ ꯆꯠꯅꯤꯡꯉꯦ
ꯑꯁꯨ ꯆꯠꯅꯤꯡꯉ
ꯑꯗꯨꯅꯦ ꯑꯩ ꯀꯣꯏꯕ ꯌꯥꯝ ꯆꯠꯅꯤꯡꯉꯦ
ꯑꯗꯨꯗꯅꯦ ꯁꯨꯝꯃ ꯀꯗꯅꯦ
ꯑꯥ
ꯃꯀꯣꯛ ꯑꯇꯥꯡꯕ ꯌꯦꯛꯄꯗꯣ ꯈꯔ ꯋꯥꯠꯄ ꯎꯝ ꯑꯗꯨꯒꯤ ꯆꯠꯄ ꯐꯪꯗ꯭ꯔꯦ
ꯄꯨꯕꯤꯅꯤꯡꯉꯥꯏ ꯃꯤꯁꯨ ꯂꯩꯖꯗꯦ ꯒꯥꯔꯤꯁꯨ ꯂꯩꯖꯗꯦ
ꯂꯩꯖꯗꯤ ꯒꯥꯔꯤ ꯑꯃꯈꯛ ꯂꯩꯖꯔꯝꯕꯗꯨꯁꯨ ꯏꯅꯥꯎꯄꯥ ꯑꯃ ꯂꯩꯌꯦ ꯃꯥ ꯍꯦꯛ ꯂꯥꯛꯄꯗꯒꯤ ꯊꯨꯗꯦꯛꯄꯗ ꯊꯧꯕ ꯌꯥꯗ꯭ꯔꯦ
ꯌꯥꯗ꯭ꯔꯦ ꯆꯠꯅꯤꯡ ꯅꯤꯡꯕꯅꯤ ꯎ ꯄꯥꯏ ꯂꯩ ꯂꯩꯇꯦ
ꯑꯩꯒꯤꯁꯨ ꯏꯅꯥꯎꯅꯨꯄꯤ ꯑꯃ ꯂꯩꯌꯦ
ꯑꯥ
ꯑ ꯈꯠꯄꯅ ꯈꯠꯄꯅ ꯑꯉꯥꯡꯁꯤꯅ ꯍꯧꯖꯤꯛꯀꯥꯟꯗ ꯑꯉꯥꯡꯁꯤꯡꯁꯤꯗꯤꯀꯣ
ꯑꯣ ꯀꯌꯥꯝꯈꯠꯂꯒꯦ ꯑꯩꯁꯤꯀꯣ
ꯈꯔ ꯈꯠꯂꯦ
ꯎ ꯃꯁꯥꯒꯤ ꯑꯣꯏꯅ
ꯎꯝ ꯃꯁꯥꯒꯤ ꯑꯣꯏꯅ ꯏꯔꯥꯡ ꯈꯔ ꯐꯩꯌꯦ
ꯎꯝ
ꯃꯕꯛꯄꯨꯗꯤ ꯑꯗꯨꯝ ꯄꯥꯛꯆꯝ ꯃꯆꯝꯕ
ꯎꯝ
ꯑꯗ ꯏꯔꯥꯡ ꯑꯃ ꯆꯦꯟ ꯆꯦꯟꯕꯗꯧꯅ ꯇꯧꯕ
ꯎꯝ
ꯑꯗꯣ ꯍꯧꯖꯤꯛꯀꯥꯟ ꯑꯉꯥꯡꯁꯤꯡꯁꯦ ꯑꯗꯨꯃꯥꯏꯅ ꯂꯣꯏ ꯇꯧꯔꯕ ꯈꯪꯗꯦꯗ ꯂꯥꯏꯔꯤꯛꯁꯦ ꯀꯣꯔꯣꯅꯥ ꯇꯧꯈꯤꯕꯗꯨꯗ ꯏꯄꯥ ꯄꯥꯅꯤꯡꯗ꯭ꯔꯕ ꯃꯥꯜꯂꯦꯕ
ꯎꯝ
ꯎꯝ ꯑꯗꯨꯝ ꯄꯥꯗꯕꯗꯣ ꯐꯣꯟ ꯃꯦꯠꯄ ꯑꯗꯨꯝꯝ ꯍꯩꯅꯔꯕ ꯃꯥꯜꯂꯦ ꯑꯗꯨꯝ ꯏꯟꯁꯇꯥ ꯑꯗꯗꯒꯤ ꯔꯤꯜꯁꯅ ꯑꯗꯨꯝ ꯇꯧꯕ ꯂꯩꯔꯤ
ꯎꯝ
ꯄꯥ ꯄꯟꯅꯤꯡꯗ꯭ꯔꯕ ꯃꯥꯜꯂꯤ
ꯎꯝ
ꯑꯗꯨꯅ ꯂꯥꯏꯔꯤꯛꯇꯤ ꯀꯌꯥ ꯄꯥꯕ ꯎꯗꯦ ꯐꯣꯟ ꯃꯦꯞꯄꯅ ꯈꯔ ꯇꯣꯏꯅ ꯎꯏꯌꯦ
ꯎꯝ ꯍꯧꯖꯤꯛꯀꯥꯟꯒꯤ ꯆꯠꯅꯕꯤ ꯑꯣꯏꯔꯝꯕꯅꯤꯗ
ꯑꯣꯏꯔꯕ ꯈꯪꯗꯦꯗ ꯍꯥ ꯍꯥꯥ ꯍ ꯋꯥꯏꯅꯦ ꯍꯧꯖꯤꯛꯁꯦ ꯑꯁ ꯅꯨꯡꯁꯥꯒ ꯁꯥꯕꯁꯤꯗ ꯑꯦꯅꯔꯖꯤꯁꯦ ꯗꯤꯍꯥꯏꯗ꯭ꯔꯦꯠ ꯑꯣꯏꯌꯦꯕ ꯏꯁꯥꯁꯦ ꯍꯜꯂꯣ ꯍꯜꯂꯣ
ꯑꯩ ꯉꯥꯡꯁꯦ ꯇꯥꯗꯕ꯭ꯔꯣ
ꯑ‌ꯣ ꯅ‌ꯦꯠ ꯅꯨꯡꯉꯥꯏꯇꯕ ꯃꯥꯜꯂꯦ ꯈꯤꯇꯪ ꯑꯃꯨꯛꯃꯨꯛ ꯇꯥꯏ ꯑꯃꯨꯛꯃꯨꯛ ꯇꯥꯗꯦ ꯇꯧ ꯂꯩ
ꯄꯂꯤꯕ ꯆꯠꯂꯒꯦ ꯑꯗꯥ
ꯑꯩꯁꯦ
ꯄꯦ ꯅꯨꯕꯤꯒꯤ ꯃꯈꯨꯟꯕꯨ ꯃꯥꯟꯁꯤꯜꯂꯛꯀꯦ ꯇꯧꯋꯦ
ꯍꯩꯃꯥ ꯌꯥꯝ ꯐꯩꯌꯦ ꯑꯗꯨꯗꯤ ꯌꯥꯕꯨ ꯌꯥꯔꯗꯤ ꯆꯠꯈ꯭ꯔꯁꯤꯔꯥ ꯈꯪꯗꯦꯅꯦ
ꯎꯝꯝ ꯄꯕꯤ ꯅꯨꯕꯤꯒꯤ ꯇꯥꯏꯞꯇ ꯄꯨꯅ ꯅꯥꯏꯟꯇꯤꯟ ꯅꯥꯏꯟꯇꯤ ꯐꯥꯏꯚꯀꯤ ꯇꯥꯏꯞꯇ ꯂꯤꯕ ꯑꯣꯏꯅ ꯆꯠꯂꯣꯗꯅ
ꯎꯝ ꯎꯝ ꯌꯥꯝ ꯄꯥꯝꯖꯕ ꯋꯥꯡ ꯑꯃꯁꯁꯦ ꯄꯨꯊꯣꯛꯄꯤꯔꯛꯑꯦ
ꯍꯁ ꯑꯗꯨꯒꯤ ꯋꯥꯗꯣ ꯂꯩꯇ꯭ꯔꯕꯤꯅꯤ ꯑ ꯑꯗꯨꯒꯤ ꯋꯥꯔꯤꯅꯤꯅ ꯅꯨꯡꯉꯥꯏꯕꯤꯁꯦ
ꯌꯥꯝꯃꯨꯡꯗꯣ
ꯍꯥ
ꯌꯥꯝꯕꯨꯡꯗꯣ ꯃꯤꯠ ꯇꯥꯒ ꯎꯋꯤ ꯍꯥꯏꯕ
ꯑꯁ ꯌꯥꯝꯕꯨꯡꯗꯣ ꯌꯥꯝꯕꯨꯡ ꯅꯠꯇꯤꯌꯦ ꯁꯝꯈꯥ ꯍꯥꯏꯕ
ꯍꯣꯏ ꯁꯝꯈꯥꯗꯣ ꯑꯁ ꯃꯀꯣꯛꯇꯤ ꯌꯥꯎꯗꯦꯀꯣ ꯑꯩꯅ ꯁꯥꯒꯠꯂꯤꯁꯦ ꯎꯕꯤꯅꯤ ꯃꯤ ꯑꯗꯨꯝ ꯇ꯭ꯔꯦꯡ ꯇ꯭ꯔꯦꯡꯒ ꯄꯥꯏꯊꯣꯛꯑꯦꯕ
ꯑꯁ ꯑꯗꯨꯏ ꯋꯥ ꯈꯨꯡꯉꯥꯡꯗꯣ ꯊꯣꯏꯕꯤꯒ ꯑꯣꯏꯅꯤꯡꯗꯔꯣ
ꯍꯣꯏ ꯇꯧꯁꯜꯂꯣ ꯍꯥꯏꯕ꯭ꯔꯣ ꯍꯧꯖꯤꯛ
ꯎꯝ ꯊꯣꯏꯕꯤꯗꯣ ꯑꯁ
ꯑꯩꯅꯦ ꯍꯥꯏꯕ
ꯑꯥ ꯃꯥ ꯅꯪꯂꯣ ꯃꯥꯟꯖꯜꯂꯦꯑꯦ ꯋꯥ ꯈꯨꯉꯥꯡꯗꯣ ꯃꯟꯖꯤꯜ ꯖꯜꯂꯛꯑꯦ
ꯑꯈꯣꯏꯃꯥꯟꯅꯗꯤ ꯈꯤꯇꯪ ꯆꯥꯟꯅꯕ ꯋꯥꯠꯂꯦ ꯍꯥꯏꯌꯦꯕꯀꯣ ꯏꯁꯧ ꯈꯨꯂꯥꯡꯁꯤꯒ ꯑꯩꯒꯤ ꯑꯗꯨ ꯊꯣꯏꯕꯤꯗꯨꯗꯤ ꯌꯥꯝ ꯇꯞ ꯇꯞꯅ ꯅꯦ ꯇꯥꯅ ꯇꯥꯅ ꯉꯥꯡꯉꯦ ꯍꯥꯏꯕ ꯑꯗꯣ ꯑꯩꯁꯦ ꯇꯞꯅ ꯉꯥꯡꯒꯦꯗꯤ ꯈꯟꯕ ꯑꯗꯥ ꯀꯣꯏꯗꯧꯁꯦ ꯍꯦꯛꯇ ꯁꯧꯒꯠꯂꯛꯄ ꯑꯗꯨꯅ ꯍꯦꯛꯇꯥ ꯀꯟ ꯀꯟ ꯉꯥꯡꯊꯣꯛꯄꯤꯕ ꯑꯗꯨꯗꯅꯦ ꯁꯣꯏꯔꯤꯁꯦ ꯃꯥꯟꯒꯦ ꯃꯥꯟꯒꯦꯗꯤ ꯇꯧꯕ
ꯊꯣꯏꯕꯤꯗꯣ ꯊꯣꯏꯕꯤꯗꯣ
ꯑꯣ ꯇꯥꯏ ꯇꯥꯏ
ꯑꯥ ꯑꯗꯨꯅꯦ ꯅꯪ ꯑꯊꯣꯏꯕꯤꯒꯨꯝꯕ ꯑꯣꯏꯔꯗꯤ ꯅꯪꯖꯦ ꯄꯛꯅꯒꯗꯕꯅꯤꯅꯦ
ꯃꯥꯅꯦ ꯏꯁꯧꯖꯦ ꯈꯤꯇꯪ ꯂꯥꯡꯗ꯭ꯔꯗꯤꯅꯦ
ꯈꯤꯇꯪ ꯅꯪ ꯏꯁꯧꯗꯣ ꯈꯤꯇꯪ ꯀꯛꯊꯥꯔꯗꯤ ꯅꯪ ꯊꯣꯏꯕꯤ ꯁꯥꯕ ꯆꯞ ꯆꯥꯅꯅꯤ
ꯎꯝ ꯁꯥꯗꯣ ꯂꯣꯏꯔꯦ ꯀꯩꯅꯣ
ꯁꯥꯗꯣꯛꯑꯣ ꯑꯗꯨꯒ ꯁꯝꯈꯥꯒꯨꯝꯕ ꯌꯥꯝꯕꯨꯡ ꯄꯨꯔꯅꯒꯨꯝꯕ ꯑꯃ ꯐꯪꯖꯔꯣ
ꯎꯝ ꯕꯃꯣꯟ ꯅꯨꯄꯥꯗꯤ ꯄꯥꯝꯗꯦ ꯁꯝꯈꯥꯁꯨ ꯄꯥꯝꯗꯦ ꯑꯥꯔ ꯀꯁꯨ ꯄꯥꯝꯗꯦ ꯑꯗꯨꯝ ꯌꯥꯝꯕꯨꯡꯒꯨꯝꯕ ꯅꯠꯇ꯭ꯔꯖꯨ ꯌꯥꯝꯕꯨꯡꯒꯤ ꯀꯦꯔꯦꯛꯇꯔꯗꯣ ꯆꯦꯜꯂꯗꯤ ꯑꯗꯨꯝ ꯌꯥꯏ
ꯌꯥꯝꯕꯨꯡꯒꯤ ꯀꯦꯔꯦꯛꯇꯔꯗꯣ
ꯎꯝ
ꯌꯥꯝꯃꯨꯡꯒꯤ ꯀꯦꯔꯦꯛꯇꯔꯗꯨꯗꯤ ꯐꯪꯒꯤꯗ꯭ꯔꯥꯅꯦ ꯃꯅꯤꯄꯨꯔꯗꯕꯣ
ꯑꯗꯩ ꯈꯤꯇꯪ ꯍꯟꯊꯔꯁꯨ ꯌꯥꯏ
ꯈꯤꯇꯪ ꯃꯉꯣꯟꯗꯩ ꯆꯥꯡ ꯈꯤꯇꯪ ꯍꯟꯊꯕꯐꯥꯎ ꯌꯥꯕ
ꯑꯥ ꯌꯥꯏ
ꯃꯥꯗꯣ ꯃꯨꯔꯒ ꯔꯥꯁꯤ ꯂꯩꯕ ꯄꯥꯝꯃꯤꯔꯣ
ꯑꯥꯎ
ꯍꯁ
ꯉꯧꯔꯒ ꯉꯧꯁꯥ ꯁꯥꯠꯄꯕꯨꯗꯤ ꯃꯨ ꯇꯞ ꯇꯧꯔꯒ ꯔꯥꯁꯤ ꯂꯩ ꯇꯞ ꯇꯧꯔꯒ ꯋꯥꯡꯇꯞꯀꯥ ꯇꯧꯕꯗꯣ ꯄꯥꯝꯃꯦꯕ
ꯈꯤꯇꯪ ꯂꯦꯝꯇꯛꯀꯥ ꯇꯧꯕꯗꯣ
ꯑꯥꯎ ꯂꯦꯝꯇꯞꯇꯨꯅꯤ ꯌꯥꯝ ꯄꯥꯝꯃꯤꯁꯦ
ꯂꯦꯝꯇꯛꯇꯨꯗꯤ ꯎꯝ
ꯈꯤꯇꯪ ꯋꯥꯇꯛ ꯇꯧꯕ ꯍꯥꯏꯇꯥꯏ ꯑꯗꯨꯁꯨ
ꯅꯣꯛꯅꯤꯡꯉꯦꯗꯥ ꯑꯗꯨꯒ ꯋꯥꯡꯇꯛ ꯇꯧꯕꯅꯦ ꯃꯥꯗꯣ
ꯑꯥ ꯋꯥꯡ ꯇꯛ ꯇꯧꯕꯗꯨꯁꯨ ꯌꯥꯝ ꯃꯦꯟ ꯑꯣꯏꯅ ꯄꯥꯝꯕ ꯑꯗ ꯃꯨꯠꯇꯞ ꯇꯧꯔꯥꯁꯤ ꯂꯩ ꯇꯛ ꯇꯧꯕꯗꯨꯕꯨꯗꯤꯀꯣ ꯋꯥꯡ ꯇꯛ ꯇꯧꯔꯒꯥꯔꯁꯤ ꯈꯤꯇꯪ ꯌꯥꯎꯔꯞ ꯇꯧꯕꯗꯣ ꯑꯗꯨ ꯁꯨꯝ ꯄꯥꯝꯕ
ꯑꯥ ꯉꯧꯇꯛ ꯇꯧꯔꯒ ꯐꯖꯕ ꯋꯥꯡꯇꯛ ꯇꯧꯕ ꯃꯁꯥꯃꯛ ꯋꯥ ꯈꯤꯇꯪ ꯐꯠꯇꯛ ꯇꯧꯕꯗꯨꯗꯤ ꯄꯥꯝꯗ꯭ꯔꯣ
ꯑꯗꯨꯗꯣ ꯈꯤꯇꯪ ꯄꯝꯇꯛꯄꯨꯗꯤ ꯇꯧꯕꯗꯣ ꯈꯤꯇꯪ ꯋꯥ ꯇꯞ ꯇꯧ ꯍꯥꯏꯇꯥꯔꯦ
ꯑꯟ ꯑꯗꯨꯗꯤ ꯅꯪ ꯍꯥꯏꯁꯦ ꯃꯨꯔꯒ ꯈꯤꯇꯪ ꯋꯥꯡꯇꯛ ꯇꯧꯔꯒ ꯈꯤꯇꯪ ꯄꯥꯇꯛ ꯅꯠꯇꯦ ꯈꯤꯇꯪ ꯊꯥꯇꯛ ꯄꯥꯇꯛ ꯇꯧꯕꯗꯣ
ꯑ ꯑꯥ
ꯑꯁ
ꯑꯗꯨꯒ ꯂꯝ ꯇꯛ ꯇꯕꯨꯗꯝꯒ ꯌꯥꯎꯒꯗꯕ
ꯀꯔꯤꯕ ꯂꯦꯝꯇꯛ ꯇꯧꯕꯗ
ꯎꯝ
ꯑꯁ ꯂꯦꯝꯇꯛꯇꯨꯗꯤ ꯍꯧꯖꯤꯛꯀꯥꯟ ꯅꯨꯄꯥꯗꯕꯨ
ꯑꯗꯨ ꯑꯗꯨ ꯐꯪꯕ ꯈꯔ ꯋꯥꯇꯞ ꯇꯧꯕ ꯍꯥꯏꯇꯥꯔꯦ ꯑꯗꯨꯗꯅꯦ ꯉꯁꯥꯏ ꯑꯩꯅ ꯍꯥꯏꯁꯦ ꯋꯥꯏ
ꯐꯖꯔꯦꯔꯕ ꯑꯁ ꯌꯥꯝ ꯐꯖꯕꯁꯨ ꯅꯠꯇꯦꯅꯦ ꯅꯪꯒꯤ ꯋꯥꯔꯤꯁꯦ
ꯑ ꯃꯥꯅꯦ ꯃꯥꯅꯦ
ꯑꯁ
ꯑꯗꯨ ꯐꯔꯦ ꯄꯨꯡꯁꯨ ꯇꯁꯤꯜꯂꯛꯀꯗꯧꯔꯦ ꯑꯣ ꯊꯝꯒ ꯇꯧꯔꯁꯤꯦ
ꯉꯥꯏꯈꯣꯍꯤꯡꯍꯥꯛ ꯇꯨꯝꯕꯕꯨ ꯌꯥꯔꯤꯕ ꯍꯧꯖꯤꯛꯀꯥꯟꯁꯤꯕ ꯍꯧꯖꯤꯛꯀꯥꯟꯁꯤꯕꯨ ꯇꯨꯝꯕꯒ ꯌꯥꯔꯤꯕꯣ
ꯎꯝ ꯇꯨꯝꯕꯕꯨꯗꯤ ꯌꯥꯝ ꯌꯥꯕ
ꯑ ꯁꯥꯕꯗꯤ
ꯁꯥꯕꯗꯨꯗ ꯈꯤꯇꯪ ꯋꯥꯇꯛ ꯇꯧꯕ ꯍꯥꯏꯇꯥꯔꯦ
ꯋꯥꯇꯛ ꯇꯧꯕ ꯑꯗꯨꯗꯤ ꯄꯨꯡ ꯀꯌꯥꯗ ꯏꯔꯤꯒꯩꯗꯤ ꯇꯨꯝꯕꯤꯒꯦ
ꯑꯩꯈꯣꯏꯦ ꯌꯥꯝ ꯉꯟꯇꯛꯅ ꯑꯗꯨꯝ ꯄꯥꯔꯛꯑꯣ ꯑꯗꯨꯗꯥꯏꯗ ꯇꯨꯝꯃꯦ ꯍꯥꯏꯖ ꯇꯥꯔꯦ
ꯕꯥꯔꯣ ꯑꯗꯨꯋꯥꯏꯗ ꯇꯨꯝꯃꯒ ꯑꯗꯨꯝ ꯉꯟꯇꯛꯅ ꯍꯧꯕ ꯉꯝꯕ꯭ꯔꯥ
ꯉꯟꯇꯛꯅ ꯑꯗꯨꯝ ꯅꯤꯄꯥꯟ ꯑꯗꯨꯗꯥꯏ ꯑꯗꯨꯝ ꯍꯧꯒꯠꯂꯦ
ꯅꯤꯄꯥꯟ ꯑꯁ ꯌꯥꯝ ꯉꯜꯂꯤ ꯖꯥꯠꯅꯤꯅꯦ
ꯎꯝ
ꯇꯨꯝꯃꯗꯣꯏꯔꯣ ꯑꯗꯨꯗꯤ ꯕꯥꯔꯃꯣꯗꯤ ꯇꯥꯗ꯭ꯔꯤ
ꯎꯝ ꯈꯤꯇꯪ ꯀꯩꯅꯣ ꯇꯧꯔꯅꯤ ꯍꯌꯦꯡ ꯇꯨꯝ ꯍꯧꯒꯠꯄꯗꯣ ꯊꯦꯡꯅꯤꯌꯦ ꯑꯗꯨꯅ
ꯑꯥ
ꯑꯁ ꯍꯣꯏ ꯍꯣ ꯑꯗꯨꯗꯤ ꯇꯨꯝꯖꯔꯣ
ꯍꯣꯏ ꯍꯣꯏ
ꯀꯩꯅꯣꯅꯦꯁꯤꯕꯣ
ꯊꯝꯃꯒꯦ ꯊꯝꯃꯒꯦ